ꯍꯜꯂꯣ
ꯀꯩꯗꯧꯔꯤꯅꯣ
ꯐꯃꯤꯅꯦ ꯆꯠꯆꯥꯔꯕꯣꯛ
ꯀꯩ ꯃꯊꯦꯜ ꯆꯥꯔꯒꯦ ꯅꯣꯏꯗꯤ꯫
ꯌꯦꯔꯨꯝꯒ ꯌꯦꯟ ꯃꯈꯣꯡꯒ꯫
ꯍꯩꯁ ꯃꯊꯦꯜ ꯌꯥꯝꯃꯦ ꯑꯍꯥꯎꯕ ꯆꯥꯏꯅꯦ꯫
ꯅꯪꯗꯤ꯫
ꯑꯩꯁꯨ ꯌꯦꯟ ꯆꯥꯌꯦ꯫
ꯑꯁ ꯀꯅꯥꯅ ꯄꯤꯔꯛꯄꯅꯣ꯫
ꯃꯤꯅ ꯄꯤꯔꯛꯄꯅꯤꯗ꯫ ꯑꯁꯤꯗ ꯂꯩꯃꯤꯟꯅꯕ ꯏꯆꯦꯗꯣ ꯑꯗꯨꯒ ꯆꯥꯃꯤꯟꯅꯩꯅꯦ꯫
ꯃꯣꯏꯒꯤ ꯁꯥꯏꯅ ꯄꯤꯔꯛꯄ꯭ꯔꯣ꯫
ꯃꯥꯂꯦ꯫
ꯍꯥꯎꯇꯦ ꯑꯁ꯫ ꯍꯌꯦꯡꯗꯣ ꯍꯥꯏꯔꯛꯇꯦꯗ ꯀꯟꯐꯥꯔꯝ ꯑꯣꯏꯗꯦꯗ ꯅꯥꯏ ꯅꯥꯏꯠꯇꯣ ꯂꯥꯛꯑꯣ ꯍꯥꯏꯔ ꯅꯦ ꯑꯗꯣ꯫ ꯀꯩꯟꯇꯧꯗꯦ꯫ ꯑꯁ ꯌꯥꯝ ꯅꯨꯡꯉꯥꯏꯔ ꯃꯥꯂꯦꯀꯣ꯫
ꯑꯥꯎ ꯅꯨꯡꯉꯥꯏꯌꯦ꯫
ꯀꯅꯥ ꯀꯅꯥ ꯂꯩꯅꯣ꯫
ꯑꯩꯔꯣ ꯑꯁ ꯑꯩ ꯀꯩꯅꯤ ꯇꯧꯋꯦ꯫ ꯎꯝ ꯃꯄꯥꯟꯗ ꯁꯣꯔꯣꯛꯇ ꯐꯝꯃꯒ ꯂꯩꯌꯦ꯫
ꯍꯟꯆꯤꯠ ꯂꯥꯡꯉꯤꯔꯕ꯫
ꯑꯥ꯫
ꯑꯁ ꯌꯥꯝ ꯅꯨꯡꯉꯥꯏꯈ꯭ꯔꯦꯗ ꯁꯤ ꯅꯨꯄꯤꯁꯦ꯫
ꯑꯩ ꯐꯤ ꯁꯥꯒꯗꯕꯗꯣ ꯐꯤ ꯐꯤ ꯁꯥꯕ ꯌꯥꯔꯔꯣꯏ꯫
ꯀꯩꯗꯧꯔꯦ ꯑꯃꯨꯛ꯫
ꯑꯩꯒꯤ ꯂꯪꯗꯣ ꯌꯥꯗ꯭ꯔꯦ꯫
ꯑꯁ ꯀꯃꯥꯏꯅ꯫
ꯂꯪꯗꯣ ꯐꯥꯎꯕꯗꯣ ꯃꯣꯏꯗꯥꯗꯣ ꯑꯗꯨꯗꯣ ꯀꯩꯅꯣ ꯂꯣꯏ ꯅꯥꯞ ꯅꯞꯁꯟꯈꯤꯕꯒꯤꯀꯣ ꯑꯗꯨ ꯇꯧꯕ ꯌꯥꯗ꯭ꯔꯦ ꯑꯅꯤ ꯑꯃꯨꯛ ꯂꯩꯔꯅꯤ꯫
ꯑꯃꯨꯛ ꯑꯃꯨꯛꯀ ꯂꯩꯔꯅꯤ꯫
ꯑꯅꯤ ꯑꯅꯤ ꯂꯩ ꯑꯅꯤ ꯂꯩꯅꯤ ꯑꯗꯨꯒ ꯑꯅꯤꯈꯛꯇꯪ ꯂꯩꯗꯣꯏꯅꯦ ꯑꯇꯣꯞꯄꯗꯤ ꯌꯥꯔꯦ꯫
ꯑꯗꯨꯗꯤ ꯀꯔꯝ ꯀꯥꯟꯗ ꯂꯩꯗꯣꯏꯕ ꯀꯔꯝ ꯀꯥꯟꯗ ꯁꯥꯗꯣꯏꯕ꯫
ꯈꯪꯗꯦ ꯍꯌꯦꯡ ꯍꯌꯦꯡꯗꯤ ꯁꯥꯔꯔꯣꯏ ꯍꯌꯦꯡ ꯏꯃꯥꯅ ꯂꯩꯔꯛꯀꯦ ꯍꯥꯏꯌꯦ꯫
ꯑꯣ꯫ ꯅꯪꯒꯤ ꯑꯃꯨꯕ ꯑꯃ ꯑꯋꯥꯠꯄꯗꯨꯗꯤ ꯑꯃꯨꯕꯔꯣ꯫
ꯑꯧ ꯑꯃꯨꯕ ꯍꯌꯦꯡ ꯂꯥꯏꯔꯛꯀꯅꯤ ꯑꯪ ꯑꯉꯧꯕ ꯑꯅꯤꯗꯣ ꯌꯥꯗ꯭ꯔꯦ ꯑꯇꯣꯞꯄꯗꯤ ꯌꯥꯏꯌꯦ꯫
ꯑꯣ ꯑꯁ꯫ ꯍꯧꯔꯣ ꯍꯧꯔꯣ ꯌꯦꯡꯅꯤꯡꯒꯔꯦ ꯅꯪꯒꯤ ꯐꯤꯗꯣ꯫
ꯀꯅꯥꯝꯇ ꯁꯦꯠꯄ ꯌꯥꯔꯣꯏ꯫
ꯍꯦꯃꯟꯗ꯭ꯔꯣ ꯅꯪꯗꯤ ꯑꯗꯨꯗꯤ꯫
ꯀꯩꯅꯣ ꯀꯅꯥꯝꯗꯅ ꯑꯗꯨ ꯇꯧ ꯑꯗꯨ ꯑꯗꯨ ꯍꯥ
ꯑꯩꯅ ꯍꯟꯕꯤꯔꯒꯦ꯫
ꯑꯁ ꯆꯤꯐꯥ ꯌꯦꯉꯗ
ꯂꯑꯔ ꯍꯦ ꯀꯩꯅꯣꯕꯨ ꯆꯥꯛ ꯃꯌꯥꯝ ꯆꯥꯕꯒꯤꯔ
ꯗ
ꯆꯥꯛ ꯌꯥꯝ ꯆꯥꯔꯝꯃꯅꯤ ꯑꯗꯨ ꯌꯦꯡꯔꯝꯅꯦ ꯈꯖꯤꯛ ꯈꯖꯤꯛ ꯆꯥꯛꯑꯣ
ꯑꯗꯣ ꯉꯁꯤꯗꯣ ꯏꯆꯦꯈꯣꯏꯗꯣ
ꯑ
ꯉꯁꯤ ꯏꯆꯦ ꯍꯣꯏ ꯂꯥꯛꯑꯦꯕꯀꯣ
ꯑꯥ
ꯂꯥꯛꯄꯗꯣ ꯃꯥꯒꯤ ꯅꯨꯄꯥꯒ ꯑꯉꯥꯡ ꯑꯅꯤꯒ ꯂꯥꯛꯑꯦꯕꯀꯣ
ꯑꯥ
ꯑꯗꯨꯒꯤ ꯃꯣꯏꯗ ꯆꯠꯂꯒ ꯑꯆꯥꯄꯣꯠ ꯆꯥꯔꯨꯑꯦꯕꯀꯣ ꯑꯩꯈꯣꯏꯗꯣ ꯑꯗꯨꯒ ꯌꯨꯝꯗ ꯑꯃꯨꯛ ꯂꯥꯛꯑꯦ ꯑꯗꯨꯗ ꯆꯠꯂꯒ ꯈꯔ ꯂꯥꯡꯉꯨꯔꯦ ꯑꯩ
ꯌꯨꯝ ꯆꯠꯄꯒꯤ ꯅꯨꯡꯉꯥꯏꯕ ꯐꯪꯉꯤꯀꯣ
ꯉꯥꯏ
ꯎꯝ ꯑꯗꯨꯗꯤ ꯅꯪ ꯑꯁꯤꯗ ꯑꯃꯨꯛꯀ ꯀꯔꯝ ꯀꯥꯟꯗ ꯂꯥꯛꯀꯅꯤ
ꯎ ꯈꯪꯗ ꯐꯤ ꯁꯥꯥꯕ ꯂꯣꯏꯔꯦ ꯀꯂ ꯌꯦꯡꯁꯦ
ꯑꯗ ꯃꯃꯥ ꯈꯣꯏꯒ ꯋꯥꯔꯤ ꯁꯥꯔꯕꯣ ꯅꯪꯒꯤꯗꯣ
ꯑꯗꯂꯁꯦ ꯅꯨꯃꯤꯠꯇ ꯁꯥꯕ ꯍꯧꯔꯅꯦꯕꯀꯣ ꯏꯤꯡꯁꯦ
ꯐꯖꯅ ꯍꯥꯏꯌꯋꯣ ꯒ꯭ꯌꯥꯟ ꯇꯥꯅꯕ ꯐꯖꯅ
ꯎꯝ
ꯇꯞꯅꯤꯡ ꯃꯃꯥꯂꯅ ꯑꯦꯛꯁꯔꯁꯥꯏꯁꯀ ꯇꯧꯗ꯭ꯔꯣ
ꯑꯅꯦ
ꯅꯣꯏꯕꯗ ꯅꯣꯏꯕꯗ ꯄꯣꯛꯈꯥꯏꯅꯤꯀꯣ
ꯑꯐ ꯀꯩꯗꯧꯗꯣꯏꯅꯣ ꯈꯪꯗꯦ ꯕꯣꯔꯤꯡ ꯁꯨꯒꯦꯔꯥ ꯏꯆꯦꯒꯤ ꯃꯆꯥ ꯑꯇꯣꯝꯕꯗꯣ ꯑꯗꯨꯗꯣ ꯌꯥꯝꯅ ꯎꯝ ꯀꯩꯅꯣ ꯇꯧꯔ ꯑ ꯃꯤꯅ ꯀꯧꯕꯗꯨꯁꯨ ꯁꯨꯡꯂꯥꯡ ꯂꯥꯛꯇꯦ ꯃꯊꯟꯇ ꯄꯪꯪꯂꯥꯎ ꯂꯥꯎꯔꯒ ꯂꯩꯌꯦꯦ